ꯇꯥꯕꯨꯣ
ꯎꯝ ꯇꯥꯏꯦ
ꯑ ꯀꯗꯗ
ꯑ ꯁꯨꯝ ꯂꯩꯔꯝꯕꯅꯤꯗ ꯅꯪꯅ ꯐꯣꯟ ꯇꯧꯔꯛꯏꯁꯤ ꯃꯇꯥꯡ ꯌꯥꯝꯗ ꯆꯥꯔꯦ ꯑꯩꯁꯨ ꯅꯪꯉꯣꯟꯗ ꯀꯩꯅꯣꯝꯃ ꯁꯨꯝ ꯍꯪꯅꯤꯡꯕ ꯂꯩꯔꯝꯕꯅꯦ
ꯎꯝ ꯀꯠꯇ
ꯑ ꯅꯪꯗꯣ ꯑꯩꯈꯣꯏꯗ ꯑꯦꯛꯖꯥꯝ ꯀꯨꯏꯗ꯭ꯔꯦꯗꯅ
ꯎꯝ
ꯁꯤ ꯑ ꯃꯉꯥ ꯉꯁꯤ ꯇꯔꯥꯍꯨꯝꯗꯣꯏꯅꯤ ꯊꯥ ꯃꯈꯥꯏ ꯃ ꯐꯥꯗ꯭ꯔꯦꯕ
ꯍ
ꯑ ꯀ ꯀꯌꯥꯝ ꯄꯥꯔꯝꯒꯦ ꯀꯔꯤ ꯀꯔꯤ ꯄꯥꯏꯔꯤꯒꯦꯅ ꯍꯪꯒꯦꯅ ꯁꯨꯝ ꯇꯧ ꯈꯜꯂꯝꯕ ꯍꯥꯏ ꯇꯔꯦ ꯅꯉꯣꯟꯗ ꯐꯣꯟ ꯇꯧꯁꯤꯔ ꯇꯧꯁꯤꯔꯥ ꯈꯜꯂꯒ ꯂꯩꯔꯝꯕꯅꯦꯕ ꯑꯩꯗꯣ ꯍꯥꯏꯗꯤ ꯑꯗꯩꯗꯤ ꯊꯋꯥꯏ ꯏꯈꯥꯡ ꯁꯨꯝ ꯏꯊꯟꯗ ꯂꯩꯕꯣ ꯐꯠꯇꯕꯒꯤ ꯆꯥꯛ ꯏꯁꯤꯡ ꯊꯣꯡꯕ ꯈꯣꯠꯄ ꯑꯗꯨ ꯑꯗꯨ ꯂꯣꯏꯔꯛꯄꯗ ꯋꯥꯕ ꯍꯦꯛꯇ ꯀꯥꯎꯕꯩ ꯀ ꯀꯃꯥꯏ ꯀꯃꯥꯏ ꯇꯦ ꯍꯒ ꯅꯪꯗꯨ
ꯑ ꯑꯦꯛꯖꯥꯝ ꯀꯩꯅꯣ ꯇꯧꯔꯒ ꯇꯥꯔꯤꯛ ꯇꯔꯨꯛꯇꯒꯤꯗ ꯀꯩꯅꯣꯝ ꯍꯧꯒꯅꯤꯅ ꯍꯥꯏꯕꯅꯦ ꯍꯟꯗꯛ ꯈꯪꯗꯦ ꯇꯁꯨꯃꯤ ꯂꯩ ꯀꯃꯥꯏꯅ ꯀꯔꯤ ꯍꯥꯏꯗꯣꯏꯅꯣ ꯑꯗꯨ ꯑꯩꯁꯨ ꯑ ꯁꯨꯇꯤ ꯃꯅꯨꯡꯅ ꯀꯗꯤ ꯌꯥꯝꯖꯨꯤ ꯊꯥꯔꯤ ꯐꯥꯔꯤꯁꯦ ꯀꯩꯅꯣ ꯇꯧꯋꯕ ꯑꯉꯥꯡꯈꯩꯁꯨ ꯃꯈꯣꯏꯗ ꯏꯝꯄꯣꯔꯇꯦꯟ ꯇꯧꯕꯗꯣ ꯑꯗꯨ ꯃꯣꯏ ꯑꯉꯥꯡꯈꯩꯁꯨ ꯑꯗꯨꯝꯕꯥꯏꯩꯅ ꯁ꯭ꯀꯨꯜ ꯃꯆꯥ ꯃꯆꯥꯒꯖꯀꯦ ꯁꯟꯤ ꯊꯥꯅꯕꯅꯤ ꯗꯒꯤ ꯑ ꯃꯃꯥꯁꯨ ꯑꯗꯨꯨꯝ ꯆꯠꯈꯤꯕꯅꯤꯅ ꯑꯩ ꯅꯨꯡꯁꯤꯈꯤ ꯀꯩꯅꯣ ꯀ ꯇꯧꯔꯤꯕ ꯌꯨꯝꯗꯨꯗ ꯁꯟꯗꯣꯛ ꯌꯥꯗꯕꯅꯤꯀꯣ ꯑꯩꯒ ꯏꯅꯥꯎ ꯄꯥꯝꯕꯅ ꯁꯤꯟꯅꯕ ꯇꯥꯏ ꯁꯤꯟꯅꯕ ꯇꯥꯏ ꯍꯥꯏꯗꯤ ꯍꯠꯇ ꯑ ꯇꯥꯕꯩ ꯆꯠ ꯆꯠꯇꯕꯣ ꯍꯥꯏ ꯂ ꯄ ꯑꯩ ꯑꯗꯨꯅꯔꯦ ꯍꯜꯔꯦꯗꯤ ꯁ ꯉꯅꯤꯕꯣꯍ ꯏꯕꯥꯅꯤ ꯂꯩꯦꯈꯕꯤꯁ ꯑꯣꯏꯅ ꯏꯕꯥꯅꯤꯈꯥꯛ ꯂꯩꯍꯧꯕꯅꯤꯅ ꯅ ꯄꯗꯨ ꯄꯩꯁꯥꯅ ꯑꯣꯏ ꯏꯕꯥꯁꯦ ꯅꯣꯇꯤꯁ ꯅꯣꯡꯉꯂꯦ ꯅꯣꯡꯅꯕꯒ ꯑꯗꯨ ꯆꯥꯅ ꯊꯛꯅꯕ ꯁꯤꯟꯕꯗꯣ ꯑꯗꯨꯝ ꯑꯩꯈꯣꯏ ꯅꯨꯄꯥꯅꯤꯅ ꯑꯃꯨꯛ ꯑꯗꯨꯃꯥꯏꯅ ꯇꯧꯕꯗꯣ ꯊꯅ ꯁꯤꯕ ꯍꯥꯏꯍꯤꯦ ꯄ ꯍꯥꯏꯦ
ꯎꯝ
ꯍꯥꯏꯗꯤ ꯆꯠꯔ ꯆꯠꯔ ꯊꯍꯉꯕ ꯅꯨꯄꯤ ꯑꯣꯏꯇꯥꯔꯒꯗꯤ ꯄꯨꯡꯈꯥꯏ ꯐꯥꯔꯣꯏꯗꯕ ꯑꯗꯨꯣ ꯑꯩꯈꯣꯏꯗꯤ ꯍꯩꯇꯕꯅꯤꯅ ꯍꯩꯇꯕ ꯍꯥꯏꯁꯦ ꯊꯨꯕꯗꯣ ꯍꯩ ꯆ ꯆꯅꯤꯅ ꯑꯗꯨꯣꯏ ꯁꯤꯕ ꯍꯣꯠꯅꯔꯤꯉꯩꯗ ꯑꯗꯨꯝ ꯄꯨꯡ ꯇꯔꯥ ꯇꯔꯥꯃꯊꯦꯛꯇ ꯇꯥꯕ ꯑꯗꯨ ꯁꯥꯔꯝꯃꯦ ꯑꯗꯨꯒ ꯍꯟꯖꯤꯟ ꯆꯨꯞꯄ ꯑꯗꯨꯝ ꯃꯥꯡꯉꯦ ꯑꯗꯨꯒ ꯃꯤꯗꯥꯥꯡꯁꯨ ꯑꯗꯨꯝ ꯄꯨꯡ ꯃꯉꯥ ꯇꯔꯨꯛ ꯇꯥꯔꯛꯄ ꯁ꯭ꯋꯥꯏꯁꯤꯗꯗꯒꯤ ꯁꯤꯟꯕꯅꯤ ꯑꯗꯨ ꯄꯨꯡ ꯅꯤꯄꯥꯟ ꯑꯗꯨꯋꯥꯏ ꯃꯌꯥ ꯑꯗꯨꯝ ꯇꯥꯏ ꯆꯥꯕ ꯀꯣꯄ ꯂꯣꯏꯄꯩ ꯃ ꯃꯈꯥꯏ ꯇꯔꯥ ꯍꯥꯏꯦꯛꯇ ꯇꯥꯏꯕ ꯌꯥꯗꯦꯕ ꯑꯗꯨꯅ ꯄꯨꯡ ꯇꯔꯥꯃꯨꯛ ꯇꯔꯥꯑꯗꯤ ꯑꯃꯨꯛ ꯍꯌꯦꯡꯒꯤ ꯑꯃꯨꯛ ꯑꯗꯨꯅ ꯑꯃꯨꯛ ꯇꯨꯝꯕ ꯆꯥꯕ ꯈꯪ ꯆꯥꯅ ꯍꯣꯠꯅꯕꯗ ꯅꯣꯡꯉꯥꯁꯩ ꯅꯨꯃꯤꯠ ꯇꯥꯐꯥꯎꯁꯦ ꯑꯗꯨꯝ ꯃꯇꯝ ꯂꯧ ꯍꯧꯖꯤꯛꯇꯁꯦ ꯑꯩ ꯄꯥꯕ ꯍꯥꯏꯁꯤꯗꯤ ꯀꯗꯥ ꯏꯅꯥꯎꯄꯥꯁꯤꯅ ꯊꯨꯏꯉꯥꯏꯒꯨꯝꯕ ꯑꯗꯨꯝꯕꯗ ꯈꯔ ꯄꯥꯕ ꯗꯗꯒꯤ ꯆꯥ ꯑꯇꯣꯞꯄ ꯂꯣꯏꯔꯀꯥꯟꯗꯍ ꯉꯍꯥꯛ ꯇꯨꯃꯝꯗꯥꯏꯗꯒ ꯉꯥꯏꯍꯥꯛꯀꯨꯝꯕ ꯈꯔ ꯄꯥꯒꯨꯝꯕ ꯑꯗꯨꯃꯥꯏꯅ ꯇꯧꯔꯒ ꯈꯔ ꯌꯦꯡꯉꯤꯦ ꯃꯆꯥꯗꯤ ꯎꯄꯂ ꯑꯣꯏ ꯗꯕ ꯑꯗꯨ ꯑꯗꯨꯃꯥꯏꯅ ꯇꯧꯋꯤ ꯑꯗꯣ ꯈꯪꯗꯦ ꯀꯩꯅꯣ ꯇꯧꯗꯦ ꯍꯥꯏꯗꯤ ꯄꯥꯕꯁꯨ ꯀꯣꯛꯇꯁꯨ ꯏꯪ ꯆꯪꯗꯕꯩ ꯇꯥꯏꯞꯇꯁꯨ ꯇꯧꯋꯦ ꯑꯗꯒꯤ ꯄꯔꯤꯈꯥꯗꯣ ꯁꯤꯂꯕꯁꯇ ꯆꯥꯎꯋꯦꯕ ꯂꯣꯏꯅ ꯄꯦꯄꯔ ꯄꯦꯄꯔ ꯈꯨꯗꯤꯡꯃꯛꯒꯤ ꯁꯤꯂꯦꯕꯁꯇꯣ ꯆꯞꯇꯔꯕꯨꯗꯤ ꯃꯔꯤ ꯃꯔꯤꯛ ꯈꯤꯇꯪ ꯍꯥꯏꯕꯗ ꯊꯤꯠ ꯍꯦꯟꯗꯒ ꯆꯦ ꯀꯨꯟꯊ꯭ꯔꯥ ꯅꯤꯐꯨ ꯀꯨꯟꯊ꯭ꯔꯥ ꯅꯤꯄꯨ ꯂꯁꯤꯜꯂꯝꯟꯅꯤꯅ ꯆꯥꯎꯔꯦꯒꯅ ꯑꯗꯨ ꯄꯥꯝꯝꯁꯨ ꯈꯪꯗꯦ ꯒ꯭ꯌꯥꯟ ꯇꯥꯗꯗꯤ ꯈꯔ ꯈꯟꯗꯣꯛꯑꯒ ꯄꯥꯔꯗꯤ ꯐꯗꯧꯅꯤ ꯑꯗꯣ ꯑꯩꯁꯨ ꯅꯉꯣꯟꯗ ꯍꯥꯏꯗꯤ ꯄꯩꯈꯥꯗꯣ ꯌꯥꯝꯅ ꯚꯥꯁ ꯑꯣꯏꯕꯗꯣ ꯅꯉꯣꯟꯗ ꯈꯔ ꯍꯪꯒꯦ ꯍꯥꯏꯗꯤ ꯀꯔꯤ ꯀꯔꯤ ꯍꯥꯡꯉꯛꯄ ꯌꯥꯕ ꯈꯣꯠꯄ ꯅꯪ ꯈꯔ ꯈꯪꯕꯅꯤꯅ ꯅꯪꯉꯣꯟꯗ ꯍꯪꯒꯅ ꯈꯜꯍꯟꯉꯤꯅꯤ
ꯎꯝ ꯑꯗꯨꯅꯤ ꯑꯩꯁꯨ ꯅꯪꯗꯣ ꯀꯃꯥꯏꯅ ꯇꯧꯔꯤꯖꯥꯠꯅꯣ ꯍꯥꯏꯗꯤ ꯃꯃꯥꯡꯗꯤ ꯑꯩꯈꯣꯏꯗ ꯑꯗꯨꯝ ꯅꯪꯁꯨ ꯀꯃꯥꯏ ꯀꯃꯥꯏꯅ ꯇꯧꯕ ꯈꯣꯠꯄ ꯇꯥꯟꯅ ꯇꯧꯅꯤꯅ ꯍꯟꯗꯛꯇꯤꯒꯤ ꯃꯇꯝꯗ ꯀꯨꯁꯜꯂꯛꯇ꯭ꯔꯦ ꯑꯗꯩ ꯂꯥꯏꯕ꯭ꯔꯦꯔꯤꯁꯤ ꯑꯃꯨꯛ ꯆꯠ ꯆꯠꯇꯧꯣꯏꯁꯦ ꯑꯗꯨꯒꯤꯗꯣ ꯅꯪꯗꯣ ꯀꯃꯥꯏꯅ ꯇꯧꯖꯥꯠꯅꯣꯅ ꯑꯩꯁꯨ ꯈꯪꯅꯤꯡꯉꯝꯕ ꯍꯥꯏꯇꯥꯔꯦ ꯑꯗꯨꯗꯣ ꯍꯥꯏꯔꯛꯇꯣꯏꯅꯦ ꯍꯥꯏꯔꯛꯇꯣꯏꯅꯦ ꯑꯗꯣ ꯌꯦꯡꯗ꯭ꯔꯤꯕꯔꯤꯕ ꯍꯥꯏꯗꯤ ꯀꯩ ꯀ ꯍꯪꯕ ꯌꯥꯕ ꯂꯥꯛꯄꯗꯣ ꯑꯗꯨꯝ ꯑꯩꯅ ꯃꯔꯣꯟꯕ ꯌꯦꯡꯗ꯭ꯔꯕꯗꯤ ꯑꯩ ꯈꯪꯉꯣꯏꯗꯕ ꯍꯥꯏꯇꯥꯔꯦ ꯑꯗꯨ ꯃꯃꯅ ꯌꯦꯡꯒꯦꯒꯦꯅ ꯈꯜꯂ ꯂꯩꯕꯅꯤꯗ ꯍꯌꯦꯒꯨꯝꯔꯤ ꯁꯣꯏꯗꯕꯤ ꯌꯦꯡꯉꯅꯤ ꯑꯗꯨꯒ ꯀꯩꯅꯣ ꯇꯧꯕ ꯌꯥꯔꯅꯤ ꯑꯗꯨ ꯀꯩꯀꯩ ꯀꯃꯥꯏꯅ ꯇꯧꯕ ꯈꯣꯠꯄ ꯑꯗꯨ ꯑꯥ ꯇꯥꯟꯅꯕꯗꯣ ꯑꯩꯅ ꯑꯩꯁꯨ ꯌꯦꯡꯉꯛꯑꯒꯦ
ꯍꯥꯏꯔꯛꯑꯒꯦ ꯑꯗꯨꯒ ꯈꯔ ꯈꯔ ꯄꯥꯛꯅꯕ ꯍꯥꯏꯗꯤ ꯎꯝ ꯄꯤꯚꯏ ꯀ꯭ꯌꯣꯒꯨꯝꯕ ꯏꯉ ꯀ ꯎ ꯇꯧꯔꯁꯤ ꯑꯩꯕꯨ ꯇꯝꯅ ꯁꯨ ꯑꯦꯛꯁꯟ ꯂꯕꯅꯤꯗꯅꯦ
ꯍꯣꯏ ꯍꯞꯇꯥ ꯑꯅꯤꯃꯨꯛ ꯀꯨꯝꯕ ꯋꯥꯠꯂꯤꯕ꯭ꯔꯥ
ꯍꯣꯏ ꯑꯗꯨꯝ ꯈꯪꯅꯩꯁꯤꯗ ꯑꯗꯨꯝ ꯕꯦꯛ ꯆꯥꯔꯗꯤ ꯑꯃꯨꯛ ꯆꯍꯤꯗꯨꯨꯛ ꯂꯩꯍꯧꯗꯣꯏꯅꯦꯕ ꯑꯗꯨꯅꯤꯅ ꯑ ꯍ
ꯑꯗꯨ ꯀꯩꯅꯣ ꯂꯥꯏꯕ꯭ꯔꯦꯔꯤ ꯍꯥꯏꯔꯒ ꯑꯩꯗꯣ ꯀꯩꯅꯣ ꯇꯧꯔꯤꯅꯦ ꯅꯍꯥꯟꯗꯣ ꯂꯥꯏꯕ꯭ꯔꯦꯔꯤ ꯐꯣꯟ ꯊꯥꯖꯤꯜꯂꯤꯅꯦ ꯊꯥꯖꯤꯜꯂꯤꯗꯅ ꯑꯗꯨ ꯐꯣꯝꯁꯦ ꯂꯧꯔ ꯃꯇꯨꯡ ꯑꯩꯅ ꯇꯧꯔꯤꯁꯦ ꯦ ꯐꯣꯟꯁꯦ ꯂꯧꯕꯗꯤ ꯀꯨꯏꯔꯕꯅꯦꯕ ꯦꯕꯣꯛꯁ ꯇꯧꯊꯣꯛꯒ ꯊꯝꯃꯒ ꯐꯣꯟꯁꯦ ꯀꯔꯤ ꯃꯅꯨꯡꯁꯤꯗ ꯍꯥꯞꯆꯤꯜꯂꯒ ꯑꯗꯨꯝ ꯀꯥꯎꯔꯒ ꯐꯣꯟꯁꯦ ꯐꯨꯝ ꯂꯦꯕꯔꯤ ꯐꯣ ꯑꯅꯤ ꯈꯣꯠꯅꯤ ꯇꯧꯕꯁꯨ ꯀꯥꯎꯔꯕ ꯑꯗꯨ ꯐꯅ ꯀꯨꯏꯅꯗꯥꯅ ꯑꯗꯨꯝ ꯀꯥꯎ ꯂꯩꯔ ꯑꯗꯨꯗꯨꯒ ꯀꯩꯅꯣ ꯀꯅꯥ ꯀꯩꯅꯣ ꯇꯧꯕ꯭ꯔꯣ ꯅꯪ
ꯎꯝ ꯇꯧꯗꯦ
ꯑꯗꯨꯒ ꯑꯕ ꯐꯣꯟꯗ ꯀꯅꯥꯁꯤꯦ ꯍꯥꯏꯠꯇꯅ ꯃꯦꯜꯂꯦ ꯃꯦꯜꯂꯀꯥꯟꯗ ꯊꯥꯖꯤꯜꯂꯦ ꯑꯗꯨꯗꯨꯅ ꯊꯥꯖꯤꯟꯕꯁꯤꯗ ꯃꯣꯏꯅ ꯀꯩꯅꯣꯒꯤꯗꯨꯗ ꯏꯕꯗꯁ ꯇꯔꯒꯤ ꯀꯩꯅꯣꯒꯤ ꯑꯦꯗꯃꯤꯁꯟ ꯔꯤꯁꯤꯠ ꯑꯃ ꯄꯥꯏꯔꯛꯑꯣꯅ ꯍꯥꯏꯌꯦꯕ ꯑꯗꯣ ꯑꯩꯈꯣꯏꯗ ꯁꯦꯀꯦꯟꯦꯃꯤꯁꯔ ꯇꯔꯅꯤꯅ ꯁꯦꯀꯦꯟ ꯁꯦꯃꯤꯁꯇꯔꯒꯤ ꯑꯦꯠꯃꯤꯁꯟꯒꯤꯁꯤꯠꯇ ꯑꯩꯅ ꯗꯥꯅ ꯇꯧꯔꯀꯥꯟꯗ ꯑꯥꯎ ꯇꯧꯊꯣꯛꯑꯦ ꯑꯗꯨꯒ ꯄꯨꯔ ꯆꯠꯂꯤ ꯑꯗꯨꯒ ꯑꯗꯨꯗꯨꯃꯅꯦ ꯑꯗꯨꯗꯨꯒ ꯑꯩꯒꯤ ꯑꯥꯏ ꯗꯤ ꯀꯥꯔꯠꯀꯤ ꯖꯦꯌꯣꯁ ꯀꯣꯄꯤ ꯑꯃꯒ ꯀꯩꯅꯣ ꯐꯣꯇꯣꯛꯑꯒ ꯀꯩꯒ ꯀꯥꯏꯅ ꯌꯥꯝ ꯄꯨꯕꯅꯦ ꯑꯗꯨ ꯄꯨꯔ ꯆꯠꯂꯤ ꯑꯗꯨꯒ ꯃꯅꯨꯡꯗ ꯆꯪꯉꯀꯥꯟꯗ ꯀꯥꯟꯁꯤꯗ ꯅꯨꯄꯥꯒ ꯂꯥꯏꯕ꯭ꯔꯦꯔꯤꯌꯥꯟꯁꯦ ꯃꯣꯏ ꯅꯨꯄꯥ ꯂꯥꯏꯕ꯭ꯔꯦꯔꯤꯒꯤ ꯁꯥꯟꯅꯗ ꯅꯨꯄꯥꯁꯤꯡ ꯀ ꯑꯗꯨꯒ ꯃꯥꯒꯤ ꯍꯥꯏꯗꯤ ꯑꯅꯧꯕ ꯑꯗꯨ ꯁꯦꯅꯍꯧꯒꯗꯧꯕ ꯑꯅꯧꯕ ꯅꯨꯄꯤ ꯑꯃꯒ ꯂꯩꯔꯝꯃꯦꯕ ꯑꯅꯧꯕ ꯅꯨꯄꯤꯁꯦ ꯁꯨꯝ ꯇꯝꯕꯤꯕꯖꯥꯠꯅꯤ ꯍꯥꯏꯗꯤ ꯈꯪꯈꯤꯕꯒꯤ ꯁꯨꯃꯥꯏꯅ ꯇꯧꯗꯧꯅꯤ ꯁꯨꯃꯥꯏꯅ ꯇꯧꯗꯧꯅꯤ ꯀꯥꯏꯅ ꯁꯨꯝ ꯇꯥꯛꯄ ꯑꯣꯏꯕꯖꯥꯠꯅꯦꯕ
ꯎꯝ
ꯑꯗꯨꯀꯥꯟꯗ ꯑꯩꯁꯦ ꯆꯪꯉꯀꯥꯟꯁꯤꯗ ꯑꯩꯁꯦꯗꯣ ꯂꯧꯋꯦ ꯑꯗꯨ ꯀꯥꯟꯗ ꯁꯤꯒꯤ ꯆꯦꯁꯤ ꯌꯦꯡꯉꯣ ꯀꯩꯀꯩ ꯌꯥꯎꯒ ꯌꯦꯡꯉꯣ ꯀ ꯇꯧꯔꯤꯅꯣ ꯅꯨꯄꯥꯁꯤꯅ ꯅꯨꯄꯤꯁꯤꯅ ꯍꯥꯏꯗꯤ ꯀꯥꯔꯀꯤ ꯁꯔꯣꯛꯁꯅ ꯌꯥꯎꯔꯦ ꯑꯦꯟꯁꯟꯁꯤ ꯇꯃꯦ ꯍꯋꯦ ꯀꯩꯅꯣ ꯐꯣꯝ ꯑꯃ ꯌꯥꯎꯔꯦ ꯐꯣꯇꯣꯁꯨ ꯌꯥꯎꯔꯦ ꯂꯣꯏ ꯁꯒ ꯃꯥꯜꯂꯦ ꯈꯣꯠꯂꯦꯅ ꯍꯥꯏ ꯑꯗꯨꯀꯥꯟꯗ ꯅꯨꯄꯥꯁꯤꯅ ꯑꯩ ꯌꯦꯡꯕꯁꯦ ꯀꯃꯥꯏ ꯇꯧꯔ ꯂꯧꯈ꯭ꯔꯦ ꯌꯦꯕꯅꯦ ꯁꯤꯒꯤ ꯑꯦꯠꯃꯤꯁꯟ ꯔꯤꯁꯤꯠꯁꯤꯦ ꯌꯥꯔꯔꯣꯏꯅ ꯇꯍꯠꯂꯛꯄꯅꯦꯕ
ꯎꯝ
ꯀꯔꯤꯣꯝ ꯌꯥꯔꯦ ꯍꯥꯏꯁꯤꯕꯨꯅ ꯈꯜꯂꯤ ꯑꯗꯨꯒ ꯑꯦꯠꯃꯤꯁꯟ ꯁꯤꯠ ꯍꯥꯏꯗꯣ ꯐꯥꯔꯁ ꯁꯦꯃꯤꯁꯇꯔꯒꯤ ꯑꯩꯁꯦ ꯐꯥꯔꯁ ꯌꯌꯥꯔꯒꯤ ꯑꯦꯠꯃꯤꯁꯟ ꯁꯦꯠ ꯍꯥꯏꯕ ꯑꯣꯏ ꯂꯩꯔꯝꯃꯦꯕ ꯍꯥꯏꯗꯤ ꯐꯥꯔ ꯐꯥꯔꯁ ꯁꯦꯃꯤꯁꯇꯔꯒ ꯁꯦꯀꯦꯟ ꯁꯦꯃꯤꯁꯇꯔꯒꯗ ꯐꯥꯔꯁ ꯁꯔꯒ ꯆꯤꯡꯃꯤꯅꯤꯗꯅ ꯑꯗꯦ ꯇꯥꯗꯤ ꯑ ꯑꯗꯨ ꯑꯣꯏ ꯇꯔꯦ ꯐꯥꯔꯁ ꯁꯦꯃꯤꯁꯇꯔꯗ ꯑꯦꯠꯃꯤꯁꯟ ꯇꯧꯈꯤꯕꯒꯤ ꯔꯤꯁꯤꯞꯇꯣ ꯑꯗꯨꯗꯣ ꯑꯣꯏꯗꯧꯅꯦ ꯁꯤꯅꯦꯕ ꯑꯗꯨ ꯑꯩꯁꯨ ꯀ ꯑꯃꯨꯛꯁꯦ ꯑꯣꯐꯁ ꯇꯧꯅꯔꯁꯨ ꯑꯣ ꯑꯗꯨꯗꯨꯒꯤ ꯐꯥꯔꯦꯃꯤꯁꯇꯔꯒꯤ ꯇꯧꯄꯨꯔ ꯂꯥꯛꯑꯣꯅ ꯍꯥꯏꯔꯦ ꯆꯠꯂ ꯑꯗꯨꯒꯗꯤ ꯀꯩꯅꯣ ꯇꯧꯔꯒ ꯆꯦꯛꯁ ꯇꯧꯐꯝꯁꯤ ꯌꯧꯔꯀꯥꯟꯁꯤꯗ ꯑꯩꯁꯦ ꯑꯩꯒꯤ ꯗꯅꯣ ꯇꯧꯕꯗ ꯆꯪꯉꯀꯥꯟꯗ ꯑꯩꯅ ꯆꯪꯉꯤꯁꯤꯁꯦ ꯗꯣ ꯇꯧꯒꯦꯔꯝꯗ꯭ꯔꯤꯕ ꯑꯩꯁꯤ ꯐꯥꯔꯁ ꯁꯦꯃꯤꯁꯇꯔꯒꯤꯁꯦ ꯑꯗꯨꯗꯒꯤ ꯀꯣꯏꯊꯤ ꯊꯤꯔꯦ ꯍꯦꯛ ꯍꯪꯅꯔꯦ ꯑꯗꯨꯋꯥꯏ ꯎꯄꯥꯏ ꯂꯩꯔ ꯎꯄꯥꯏ ꯂꯩꯔꯨꯒꯥꯏ ꯍꯅꯔꯛꯄꯗꯒꯤ ꯑꯩꯗꯣ ꯁꯦꯀꯦꯟꯒꯤꯗ ꯑꯗꯨꯝ ꯄꯨꯔ ꯆꯪꯉꯒ ꯐꯥꯔꯁꯠ ꯁꯦꯃꯤꯁꯇꯔꯒꯤ ꯄꯌ ꯑꯣꯐ ꯇꯧ ꯌꯥꯗꯦꯅ ꯍꯥꯏꯔꯤ ꯑꯗꯨꯀꯥꯟꯗ ꯑ ꯈꯣꯟꯊꯤ ꯍꯥꯏꯐꯦ ꯆꯥꯊꯣꯛꯑꯏ ꯀꯩꯅꯣ ꯍꯥꯏꯕꯤꯦ ꯆꯍꯤ ꯍꯧꯔꯛꯄꯒ ꯍꯥꯏꯗꯤ ꯊꯥꯔꯠ ꯁꯦꯃꯤꯁꯇꯔꯒꯨꯝꯕ ꯊꯥꯔꯠ ꯁꯦꯃꯤꯁꯇꯔꯒꯨꯝꯕ ꯍꯦꯛ ꯍꯧꯥꯎꯔꯛꯄꯒ ꯑꯦꯠꯃꯤꯁꯟ ꯔꯤꯁꯤꯠꯇ ꯑꯩ ꯐꯪꯕꯒ ꯑꯗꯨꯗ ꯐꯣꯝ ꯂꯦꯟꯍꯧ ꯅꯠꯇ꯭ꯔꯗꯤ ꯐꯔꯛ ꯌꯥꯝ ꯄꯥꯕꯅꯤ ꯈꯣꯠꯄꯅꯤ ꯃꯇꯝ ꯆꯥꯅ ꯃꯦꯟꯗꯕꯩꯅꯤ ꯈꯣꯠꯇꯕꯩꯅꯤ ꯇꯧ ꯉꯥꯡ ꯑꯩꯁꯨ ꯑꯗꯨꯝ ꯉꯥꯏꯍꯥꯛ ꯇꯥꯔꯦ ꯑꯗꯨꯗꯨꯒ ꯑꯗꯨꯝ ꯄꯤꯁꯤꯜꯂꯝꯃꯦ ꯑꯗꯨꯒ ꯍꯦꯛ ꯀꯩꯅꯣ ꯇꯧꯕꯗꯣ ꯂꯥꯏꯕ꯭ꯔꯦꯔꯤ ꯐꯣꯝ ꯊꯥꯖꯤꯟꯕꯗꯣ ꯑꯗꯨ ꯊꯥꯖꯤꯟꯕ ꯅꯨꯃꯤꯠꯇꯨꯗꯒꯤ ꯑꯩꯁꯦ ꯂꯥꯏꯕ꯭ꯔꯦꯔꯤ ꯆꯪꯗꯕꯗꯅ ꯍꯧꯖꯤꯛꯐꯥꯎ ꯆꯪꯗ꯭ꯔꯤ ꯍꯥꯏꯕ ꯆꯍꯤ ꯂꯣꯏꯔꯦ ꯍꯥꯏꯕ ꯑꯗꯨ ꯍꯌꯦꯡ ꯍꯆꯠ ꯑꯃꯨꯛ ꯑꯅꯧꯕ ꯐꯣꯡ ꯑꯃꯨꯛ ꯊꯥꯖꯤꯟꯗ꯭ꯔ ꯌꯥꯔꯣꯏ ꯍꯥꯏꯕ ꯑꯔꯦꯝꯕꯩ ꯊꯥꯖꯤꯟꯕ ꯆꯞ ꯃꯥꯟꯅꯩ ꯍꯥꯏꯕ
ꯊꯅꯕ ꯆꯞ ꯃꯥꯟꯅꯩ ꯀꯨꯏꯔꯦ ꯁ ꯆꯪꯈꯤꯗꯕꯗꯣ ꯆꯪ ꯆꯪꯒꯤ ꯆꯪꯦ ꯇꯧ ꯊꯥꯦ ꯆꯪꯒꯤꯗ꯭ꯔꯤꯕ ꯑꯗꯒꯤ ꯂꯥꯏꯕ꯭ꯔꯦꯔꯤꯗ ꯆꯍꯤ ꯑꯃꯃ ꯈꯛꯇ ꯚꯦꯂꯤꯠ ꯑꯣꯏꯕꯅꯦ ꯃꯣꯏꯒꯤꯗꯣ ꯑꯃꯨꯛ ꯇꯧꯗꯣꯏꯅꯦꯕ ꯑꯗꯣ ꯍꯧꯖꯤꯛꯄꯨꯗꯤ ꯑꯃꯨꯛ ꯑꯩ ꯀꯩꯅꯣ ꯂꯥꯏꯕ꯭ꯔꯦꯔꯤ ꯀꯥꯔꯗ ꯌꯥ ꯆꯪꯕ ꯌꯥꯔꯛꯑꯅꯤ ꯍꯥꯏꯗꯤ ꯑꯃꯨꯛ ꯁꯁꯦ ꯂꯣꯏꯁꯤꯟꯅꯔꯒ ꯑꯅꯧꯕ ꯍꯧꯔꯛꯄ ꯃꯇꯝꯅꯤꯗꯅ ꯁꯤꯗꯤ ꯑꯃꯨꯛ ꯆꯦꯛꯇꯣ ꯌꯥꯝ ꯀꯟꯅ ꯇꯧꯔꯛꯑꯔꯣꯏꯕ ꯍꯥꯏꯗꯤ ꯃꯤꯗꯣ ꯁꯦꯃꯤꯁꯇꯔ ꯂꯣꯏꯕ ꯌꯥꯎꯕ ꯈꯣꯠꯄꯅꯤꯅꯀꯣꯝ ꯁꯥꯕ ꯈꯣꯠꯄꯗꯣ ꯑꯦꯠꯃꯤꯁꯟ ꯇꯧꯅꯗ꯭ꯔꯗꯤ ꯑꯃꯨꯛ ꯌꯥꯔꯣꯏꯗꯣꯏꯅꯤꯗꯅ ꯑꯗꯨꯗꯨꯒꯤ ꯑꯃꯨꯛ ꯈꯔ ꯌꯥꯔꯛꯑꯅꯤ ꯍꯧꯖꯤꯛꯇꯛ ꯑꯗꯨꯝ ꯆꯪꯕ ꯑꯗꯩꯗꯤ ꯑ ꯀꯩꯅꯣ ꯇꯧꯋꯦ ꯀꯥꯎꯋꯦ ꯑꯩꯗꯣ ꯅꯉꯣꯟꯗ ꯀꯩꯅꯣꯝꯃ ꯍꯥꯏꯒꯦ ꯈꯜꯂꯝꯕꯅꯦ ꯐꯣꯔꯝ ꯐꯤꯜ ꯑꯞꯀꯤꯗꯣ ꯎꯝ ꯃꯣꯏꯅ ꯗꯦꯠ ꯂꯥꯏꯟꯗꯨ ꯄꯤꯗꯤ ꯄꯤꯗꯅ ꯑꯗꯣ ꯑꯁꯤꯗ ꯎꯝ ꯌꯥꯗꯦ ꯍꯥꯏꯕ ꯑ ꯐꯣꯝ ꯐꯤꯜꯂꯞꯀꯩ ꯇꯧꯕꯒꯤꯗꯣ ꯅꯪꯗꯣꯝ ꯇꯔꯄꯦꯇ ꯌꯦꯡꯉꯣ ꯈꯣꯠꯂꯣ ꯗꯥꯏꯒꯤ ꯈꯜꯂꯝꯕ ꯍꯥꯏꯗꯤ ꯄꯩꯁꯥꯗꯨꯁꯨ ꯀꯌꯥ ꯑꯣꯏꯗꯣꯏꯅꯣ ꯌꯣꯛꯀꯗꯣꯏꯅꯣꯗ ꯈꯪꯗ꯭ꯔꯦꯗꯅ ꯑꯗꯨ ꯈꯪꯗꯕ ꯑꯗꯨ ꯈꯪꯉꯗꯤꯕꯨ ꯁꯥꯎꯗ ꯂꯥꯡꯒꯦ ꯍꯥꯏꯗꯅꯀꯣ ꯄꯩꯁꯥ ꯑꯗꯨꯒꯤ ꯁꯂꯝꯕꯅꯦ ꯑꯗꯨ ꯀꯩꯅꯣ ꯇꯧꯗꯦ ꯊꯣꯡꯁꯤꯁꯨ ꯌꯥꯗꯦ ꯋꯦꯕꯁꯥꯏꯠꯇꯣ ꯌꯥꯗꯦꯕ ꯅꯪꯒꯟꯗ ꯌꯥꯕ꯭ꯔꯥ ꯅꯪꯗꯣ ꯆꯦꯛ ꯇꯣꯛꯑꯣꯅ ꯍꯥꯏꯅꯤꯡꯉꯝꯕꯅꯦꯕꯩꯁꯦ
ꯕꯤꯃ ꯊꯦꯡꯨ ꯇꯧ ꯑ ꯍꯗꯅꯦ ꯍꯥꯏꯂꯦ ꯍ ꯈꯋꯥ ꯁꯤ ꯑ
ꯑ ꯑ ꯌꯥꯏꯌꯦ ꯌꯥꯏꯌꯦ
ꯑꯣ ꯊꯈꯤꯕ ꯂꯩꯕ꯭ꯔꯣ ꯅꯠꯇ꯭ꯔꯒꯅ ꯑꯩꯈꯣꯏ ꯑꯩꯒꯤ ꯄꯣꯔꯇꯦꯜꯗꯨ ꯑꯗꯨꯝ ꯆꯪꯉꯀꯥꯟꯗ ꯐꯪꯕ꯭ꯔꯥ
ꯍꯣꯏ ꯅꯪꯒꯤ ꯄꯣꯔꯇꯦꯜꯗ ꯆ ꯈꯗ ꯑꯗꯨꯝ ꯌꯥꯎꯔꯝꯒꯅꯦꯕ ꯑꯗꯨꯝ ꯀꯩꯅꯣꯗ ꯑꯩꯈꯣꯏꯒꯤ ꯑꯗꯨꯝ ꯀꯩꯅꯣ ꯇꯧꯕ ꯋꯦꯕꯁꯥꯏꯠ ꯑꯃ ꯂꯩꯗꯅ
ꯎꯝ
ꯑꯗꯨꯗ ꯆꯪꯉꯀꯥꯟ ꯑꯗꯣ ꯀꯩꯅꯣ ꯇꯧꯔꯁꯦ ꯑꯩꯁꯦ ꯑ ꯀꯩꯅꯣ ꯇꯧꯔꯒꯦ ꯍꯌꯦꯡꯗꯣ ꯑꯗꯨꯝ ꯍꯥꯏꯔꯛꯑꯒꯦꯕꯀꯣ ꯍꯥꯏꯗꯤ ꯑꯩꯁꯦ ꯌꯦꯡꯕꯤꯔꯛꯑꯦ ꯈꯣꯠꯂꯦꯗꯣꯏꯗꯣ ꯍꯌꯦꯡꯗꯣ ꯈꯔ ꯑꯃ ꯌꯦꯡꯉꯒ ꯅꯨꯡꯗꯤꯤꯟ ꯅꯨꯡꯗꯥꯡ ꯍꯥꯏꯔꯛꯒꯦ ꯑꯗꯨꯒ ꯈꯔ ꯈꯔ ꯀꯩꯅꯣ ꯇꯧꯕ ꯈꯣꯠꯄ ꯍꯧꯔꯁꯦ ꯄꯥꯕ ꯈꯣꯠꯄ ꯍꯧꯔꯁꯦ ꯍꯥꯏꯗꯤ ꯀꯣꯏ ꯁꯥꯜꯂꯛꯇ꯭ꯔꯕꯅꯤꯅꯦꯈ ꯇꯤ ꯃꯇꯝꯗꯣ ꯃꯥꯡꯍꯟꯗꯕꯤꯅꯤ
ꯍ ꯍꯣ ꯊꯝꯃꯕꯤꯀ
ꯍ ꯎꯝ ꯍ ꯍꯅ ꯇꯔ ꯊꯝꯃꯣ ꯊꯝꯃꯣ
ꯑꯣ ꯊꯝꯃꯦ ꯊꯝꯃꯦ
ꯎꯝ